ꯍꯧ ꯍꯜꯂꯣ
ꯑꯣ ꯄꯦꯗꯧꯔꯤꯅꯣ
ꯑꯁ ꯁꯨꯝ ꯐꯝꯃꯤꯌꯦ꯫
ꯀꯩꯒꯤ ꯐꯝꯃꯤꯅꯣ
ꯑꯁ ꯆꯥꯛ ꯆꯥ ꯇꯧꯔꯒ ꯍꯪꯆꯤꯠ ꯂꯥꯡꯉꯝꯕꯅꯤꯗ
ꯑꯣꯝ
ꯁꯣꯃꯒꯤꯗꯤ꯫
ꯑꯩꯈꯣꯏꯁꯨ ꯑꯗꯨꯝ ꯐꯃꯨꯡꯗ ꯐꯝꯃ ꯂꯩ꯫
ꯑ ꯑꯥ ꯀꯔꯤ ꯃꯊꯦꯜ ꯇꯧꯔꯒꯦ ꯁꯤꯗꯤ꯫
ꯉꯁꯤꯁꯤꯗꯣ ꯌꯦꯟ ꯁꯥ ꯆꯥꯏ꯫
ꯑꯁꯥ ꯍꯥꯎꯕꯁ ꯀꯧ꯫
ꯅꯗꯤ ꯀꯩ ꯆꯥꯔꯒꯦ꯫
ꯑꯩꯈ‌ꯣꯏꯁꯨ ꯉꯁꯤꯗꯤ ꯉꯥ ꯊꯣꯡꯕ ꯆꯥꯏ꯫
ꯑꯁ ꯅꯣꯏꯒꯤꯁꯨ ꯍꯥꯎꯒꯅꯤꯗ
ꯁꯟꯗꯦ ꯁꯟꯗꯦꯗꯗꯤ ꯏꯟꯖꯥꯡ ꯈ ꯍꯥꯎꯅꯕ ꯃꯥꯜꯂꯦ ꯍꯥ
ꯑꯥꯎ ꯁꯟꯗꯦꯗꯤ ꯍꯦꯟꯖꯥꯡ ꯍꯥꯎꯇꯗꯤ ꯅꯨꯡꯉꯥꯏꯇꯦꯅ
ꯑꯗꯨꯅꯤ ꯑꯗꯨꯅ‌ꯦꯕ ꯇꯨꯝꯒꯦ ꯇꯧꯔꯕꯣ
ꯅꯠꯇꯦ ꯇꯨꯡꯗꯣꯕ ꯋꯥꯠꯂꯤ꯫
ꯐꯃꯨꯡꯗ ꯂꯩꯔꯗꯤ꯫ ꯃꯇꯝ ꯌꯧꯁꯜꯂꯕ ꯍꯥꯏꯕ
ꯐꯣꯟ ꯗꯨꯝ ꯃꯦꯠꯂꯒ ꯂꯩꯗ
ꯎꯝ ꯐꯣꯟ ꯃꯦꯠꯄꯨꯒꯤꯁꯨ ꯊꯕꯛ ꯑꯣꯏꯔꯦꯀꯣ ꯍꯧꯖꯤꯛꯀꯥꯟꯗꯤ꯫
ꯑꯥꯎ ꯍꯣꯏ ꯐ‌ꯣꯟꯄ‌ꯦꯄꯁꯤꯁꯨ ꯊꯕꯛ ꯑꯣ ꯄꯩꯁꯥ ꯐꯪꯉꯗꯤ ꯐꯗꯣꯏꯕ
ꯐꯪꯉꯤꯁꯤꯗꯤ꯫
ꯑꯗꯨ ꯑꯣꯏꯔꯖꯨ
ꯎꯝ ꯀꯩꯁꯨ ꯊꯕꯛ ꯁꯨꯠꯗꯔꯁꯨ ꯐꯣꯟ ꯄꯥꯏꯔꯒ ꯑꯗꯨꯝ ꯋꯥꯔꯤ ꯁꯥꯟꯅꯔꯒ ꯐꯪꯉꯤꯁꯤꯗꯤ꯫
ꯑꯣ
ꯋꯥꯔꯤ ꯁꯥꯟꯅꯕꯁꯨ ꯃꯔꯛ ꯃꯔꯛꯇꯗꯤ ꯁꯑꯣꯏꯅ ꯑ ꯋꯥꯏꯗꯅ
ꯎꯝ
ꯑꯗꯨꯒꯤ ꯁꯔꯨꯛꯄꯨꯗꯤ ꯑꯗꯨꯝ ꯃꯦꯠꯂꯒ ꯐꯪꯕꯅ ꯐꯠꯇ꯭ꯔꯣꯅꯦ꯫
ꯎꯝ ꯍꯣꯏꯅꯦ꯫ ꯈꯤꯇꯪ ꯈꯖꯤꯛ ꯈꯖꯤꯗꯤ ꯋꯥꯕ ꯇꯥꯕꯅꯤꯅꯦ ꯈ ꯈꯗꯤ꯫
ꯑꯥꯎ ꯊꯕꯛꯄꯨ ꯀꯔꯝꯕꯅ ꯅꯨꯡꯉꯥꯏꯒꯅꯤꯀꯣ
ꯎꯝ ꯄꯁꯥ ꯈꯨꯜꯂꯗꯤ ꯅꯨꯡꯉꯥꯏꯍꯦ꯫
ꯎꯝ ꯎꯝ ꯃꯥꯅꯦ꯫
ꯎꯝ ꯎꯝ
ꯑꯩꯗꯤ ꯀꯩ ꯀꯩ ꯇꯧꯔꯒꯦ ꯉꯁꯤ
ꯑꯩ ꯑꯩꯈꯣꯏ ꯀꯩꯅꯣꯗ ꯂꯩ ꯔꯤꯝꯁꯇ ꯂꯩꯌꯦ꯫
ꯎꯝ ꯑ ꯑꯣ
ꯑꯅꯥꯕ ꯂꯩꯕ ꯑꯗꯨꯒꯤ ꯃꯄꯥꯟ ꯂꯩꯌꯦ ꯇꯨꯁꯇꯦꯗ ꯍꯟꯗꯣ ꯃꯥꯂꯦ ꯇꯨꯁꯇꯦꯗ ꯍꯜꯂꯅꯤ ꯍꯥꯏꯌꯦ
ꯎꯝ ꯀꯔꯤ ꯅꯥꯕꯥꯕ
ꯑꯈꯣꯏ ꯑꯈꯣꯏ ꯏꯃꯨꯡꯗ ꯀꯩꯅꯣ ꯇꯧꯕꯅꯤꯗ ꯑꯉꯥꯡ ꯎꯅꯕ ꯂꯥꯛꯄ
ꯑꯣ
ꯎꯝ ꯏꯆꯦ ꯍꯣꯏꯒꯤꯅꯤꯗꯥ
ꯑꯣ
ꯅꯣꯏꯗꯤ ꯀꯔꯣꯝꯗꯒꯤꯔꯣ
ꯑꯩꯈꯣꯏꯗꯤ ꯆꯤꯡꯒꯤ ꯃꯤꯅꯦ
ꯎꯝ ꯔꯣꯡꯃꯩ ꯅꯠꯇ꯭ꯔꯣ
ꯅꯠꯇꯦ
ꯍꯧꯖꯤꯛꯀꯤ ꯅꯪꯒꯤ ꯀꯩꯅꯣꯗ ꯒꯥꯡꯃꯩꯏꯅ ꯎꯕꯒꯨꯝ ꯇꯧꯕ
ꯅꯠꯇꯦ
ꯑꯣ
ꯑꯃꯨꯛꯀ ꯌꯦꯡꯉꯣ ꯃꯤꯡꯗꯣ
ꯎꯝ ꯑꯣ ꯑꯣ ꯑꯣ ꯍꯥꯏꯗꯣꯛꯄꯗꯤ ꯌꯥꯗꯦ ꯈꯪꯗꯤ ꯈꯪꯉꯦ ꯑ ꯁꯤꯁꯦ
ꯍꯥ
ꯀꯔꯣꯝꯗ ꯑꯣꯏꯕꯖꯥꯠꯅꯣ ꯎꯈ꯭ꯨꯔꯜ ꯂꯣꯝꯗ ꯑꯣꯏꯗꯣꯏꯔꯣ
ꯅꯠꯇꯦ ꯑꯗꯣꯝꯁꯨ ꯅꯠꯇꯦ ꯑꯣ
ꯑꯣ ꯏꯕꯥꯅꯤ ꯋꯥꯔꯤ ꯋꯥꯔꯤ ꯁꯥꯅꯈ꯭ꯔꯕꯣ ꯉꯁꯥꯏ
ꯁꯅꯥ ꯈ꯭ꯔꯕ ꯃꯥꯜꯂꯦ ꯑꯩ ꯉꯁꯥꯏ ꯔꯤꯟꯀꯤ ꯋꯥ ꯇꯥꯈ꯭ꯔꯦ
ꯑꯣ ꯍꯥ ꯍꯥ ꯔꯤꯝꯁꯀꯤ ꯍꯥ ꯍꯥ ꯑꯗꯨꯅꯦꯕ ꯅꯪ
ꯎꯝ
ꯃꯥꯜꯂꯦꯅ ꯉꯁꯥꯏꯅ ꯈꯜꯂ ꯂꯩꯕꯅꯤꯕ
ꯄꯨꯡ ꯀꯌꯥꯗ ꯇꯨꯝꯗꯣꯏꯕ ꯅꯣꯢꯗꯤ
ꯑꯁꯤ ꯑ ꯋꯔꯤ ꯁꯥꯕ ꯂꯣꯏꯔꯒ ꯑꯗꯨꯝ ꯇꯨꯝꯈ꯭ꯔꯅꯤ ꯉꯔꯥꯡꯗꯤ ꯕꯣꯟ ꯌꯦꯡꯕꯒꯤ ꯐꯖꯅ ꯇꯨꯝ ꯇꯨꯝꯍꯧꯗ꯭ꯔꯦꯕ
ꯑꯥꯎ ꯇꯨꯝꯗꯕꯗꯣ ꯐꯖꯅ ꯇꯨꯝꯈ꯭ꯔꯣ ꯑꯗꯨꯗꯤ ꯉꯁꯤ
ꯍꯝ
ꯋꯥꯔꯝꯃꯅꯤ
ꯐꯖꯅ ꯇꯨꯝꯒꯦ ꯁꯨ ꯌꯥꯗꯦꯅꯦ ꯌꯨꯝꯅꯥꯗꯧꯅ ꯅꯤꯡꯇꯝꯅ ꯇꯨꯝꯕ ꯐꯪꯗꯔꯤ
ꯎꯝ
ꯏꯝꯅ ꯆꯅꯤꯡꯈꯔꯦ ꯍꯝ
ꯎꯄꯥꯏ ꯂꯩꯇꯦ
ꯎꯝ ꯅꯁꯨ ꯁꯤꯒꯨꯝꯕ ꯃꯐꯝꯗ ꯆꯠꯂꯝꯒꯅꯤꯀꯣ
ꯎꯝ ꯈꯪꯕꯔꫭꯅꯦ
ꯎꯝ ꯀꯩꯅꯣ
ꯌꯥꯔꯦ ꯇꫭꯛꯑꫭ ꯍꯥꯔꯦ ꯑꯦ
ꯑꯩꯉꫭꯟꯗ꯭ꯔꯣ
ꯎꯝ ꯅꯠꯇꯦ
ꯑꯦ ꯍꯦ ꯍꯦ ꯅꯣꯏ ꯃꯥ ꯍꫭꯏꯗ꯭ꯔꯕ
ꯎꯝ ꯏꯃꯥꯟꯅꯕꯤꯗ
ꯑꯥ
ꯍꯌꯦꯡꯗꯤ ꯀꯩꯗꯧꯗꯣꯏꯅꯣ ꯑꯗꯨꯝ ꯂꯩꯗꯣꯏꯔꯥ ꯍꯌꯦꯡꯁꯨ
ꯑ ꯍꯌꯦꯡ ꯐꯥꯎꯗꯤ ꯂꯩꯒꯗꯧ ꯃꯥꯜꯂꯦ ꯍꯣꯏ
ꯑꯣ
ꯇꯧꯕꯤꯔꯅꯦꯌꯦ ꯖꯔꯁ
ꯑꯣ
ꯍꯨꯖꯤꯛꯇꯤ ꯈꯔ ꯍꯔꯥꯎꯗꯧ ꯃꯥꯜꯂꯦ
ꯎꯝ ꯌꯨꯝꯗꯒꯤ ꯐꯖꯅ ꯇꯨꯝꯒ꯭ꯔꯣ
ꯎꯝ ꯍꯔꯥꯎꯔꯅꯤꯅ ꯅꯨꯡꯉꯥꯏꯅ ꯇꯨꯝꯃꯅꯤ ꯌꯨꯝ ꯌꯧꯔꯗꯤ ꯑꯕꯦꯁꯟ ꯆꯠ ꯅꯪ ꯃꯦꯠꯇ꯭ꯔꯣ,
ꯑꯍꯥ ꯆꯠꯇꯦ
ꯑꯣ ꯑꯩꯉꯣꯟꯗꯒꯤ ꯑꯗꯨꯗ ꯑꯥ ꯑꯩꯉꯣꯟꯗꯒꯤ ꯃꯥꯜꯂꯦ
ꯎꯝ ꯎꯝ ꯊꯦꯡꯕꯒꯤꯔꯣ ꯐꯣꯟꯗ ꯐꯣꯟ ꯃꯃꯥꯏꯗ
ꯅꯣꯇꯤꯐꯤꯀꯦꯁꯟ ꯂꯥꯛꯄꯒꯤ
ꯂꯥꯏꯔꯤꯛꯁꯨ ꯄꯥꯗꯣꯏꯔꯣ ꯉꯁꯤ
ꯑꯍꯦ ꯍꯨꯖꯤꯛꯁꯨ ꯄꯥꯔꯤꯅꯦ
ꯑꯁ ꯑꯩ ꯗꯤꯁꯇꯥꯔꯕ ꯇꯧꯔꯕꯣ ꯍꯥꯏꯁꯦ
ꯇꯧꯗꯦ ꯏꯔꯤꯅꯦ
ꯏꯕꯗꯤ ꯋꯥꯔꯤ ꯁꯟꯅ ꯁꯟꯅꯥꯔꯒ ꯏ ꯏꯕꯅ ꯄ꯭ꯔꯣꯒ꯭ꯔꯦꯁ ꯆꯠꯄꯅꯦ
ꯁꯥꯁ ꯍ
ꯅꯠꯇ꯭ꯔꯗꯤ ꯕꯣꯔꯤꯡ ꯆꯜꯂꯦ ꯍꯥ
ꯑꯣꯟꯅ ꯇꯅꯔꯒ ꯑꯩ ꯃꯤꯡ ꯏꯔ ꯂꯩꯔꯝꯒꯅꯤꯀꯣ
ꯏꯁ ꯍꯣꯏ
ꯑꯩ ꯃꯤꯡꯗꯤ ꯏꯕꯤꯒꯅꯨꯍꯦ ꯑꯩ ꯃꯤꯡꯗꯤ
ꯁꯣꯏꯔꯒ ꯁꯣꯏꯗꯅ ꯏꯒꯔꯗꯤ ꯈꯪꯗꯦ
ꯍꯌꯦꯡ ꯑꯣꯖꯥꯅ ꯇꯥꯏꯅꯔꯗꯤ ꯈꯪꯗꯦ ꯑꯩ
ꯍꯝ ꯑꯗꯨꯗꯤ ꯅꯪ ꯂꯥꯏꯔꯤꯛꯇꯥ ꯊꯋꯥꯏ ꯌꯥꯝ ꯌꯥꯎꯔꯥ ꯃꯥꯜꯂꯦꯀꯣ
ꯎꯝ ꯇꯧꯔꯤꯁꯦ
ꯁꯥꯁ ꯎꯄꯥꯏ ꯂꯩꯇꯕꯒꯤꯅꯦꯕ
ꯄꯨꯡ ꯀꯌꯥꯐꯥꯎ ꯄꯥꯒꯦ ꯂꯥꯏꯔꯤꯛ
ꯄꯥꯕ ꯅꯠꯇꯦ ꯏꯔꯤꯅꯦ
ꯏꯕ ꯂꯣꯏꯔꯒ ꯄꯥꯔꯔꯣꯏ
ꯄꯥꯔꯣꯏ ꯄꯥꯒꯗꯕ ꯂꯩꯇꯦ ꯍꯧꯖꯤꯛꯀꯥꯟ
ꯍꯝ ꯁꯥꯏꯃꯦꯟꯒꯨꯝꯕꯔꯣ
ꯎꯝ
ꯑꯣ ꯅꯨꯄꯤꯁꯤꯡꯁꯦ
ꯎꯝ
ꯅꯨꯄꯥꯗꯒꯤ ꯍꯦꯟꯅꯗꯤ ꯔꯥꯏꯇꯤꯡ ꯏꯁꯄꯤꯠꯇꯤ ꯂꯩꯌꯦꯀꯣ
ꯈꯪꯗꯦꯗ ꯑꯗꯨꯗꯤ
ꯍꯦꯟꯔꯥꯏꯇꯤꯡꯁꯨ ꯐꯖꯕ ꯌꯥꯝ ꯂꯩꯕꯅꯦ
ꯎꯝ ꯍꯣꯏ ꯑꯗꯨꯕꯨ ꯑꯩꯒꯤꯗꯤ ꯊꯤꯌꯦ
ꯍꯝ ꯌꯦꯡꯒꯦꯅꯦ
ꯀꯣꯟꯅ
ꯐꯖꯥꯔꯝꯗꯧ ꯃꯥꯟꯗꯦꯗ
ꯎꯝ ꯍꯛ ꯊꯤꯌꯦ
ꯅꯨꯄꯤ ꯁꯤꯡꯗꯤ ꯑꯁ ꯑꯩꯒꯤꯗꯤ ꯐꯖꯕꯅꯦꯍꯦ
ꯏꯁ ꯐꯖꯥꯔꯝꯃꯅꯤ
ꯄꯤꯔꯨꯛ ꯄꯤꯔꯨꯛ ꯄꯤꯔꯨꯛ ꯃꯥꯟꯕꯤꯗꯣ ꯑꯗꯨ ꯃꯦꯠꯄꯒ ꯆꯞ ꯃꯥꯟꯅꯕꯅꯤꯍꯦ
ꯑꯥ ꯄꯤꯔꯨꯛꯁꯨ ꯆꯥꯅꯤꯡꯉꯦ
ꯍꯝ ꯄꯤꯔꯨꯛꯇꯤ ꯑꯩꯈꯣꯏ ꯈꯨꯟꯗ ꯂꯧꯕꯨꯛꯇꯥ ꯑꯁ ꯃꯌꯥꯝ ꯂꯩꯕꯅꯤꯍꯦ
ꯎꯝ
ꯌꯨꯝ ꯍꯜꯂꯀꯥꯟꯗ ꯊꯥꯔꯛꯀꯦ
ꯑꯣ ꯑꯗꯨꯒꯤ ꯁꯤꯖꯨꯁꯨ ꯌꯥꯝ ꯍꯥꯎꯕꯅꯦ
ꯎꯝ ꯍꯣꯏ ꯍꯥꯎꯔ ꯑꯗꯥ ꯃꯦꯃꯤ ꯍꯥꯞꯄꯗꯤꯀꯣ
ꯎꯝ
ꯅꯪꯁꯨ ꯃꯤꯃꯤ ꯆꯥꯕ꯭ꯔꯣ
ꯏꯁ ꯀꯅꯥꯅ ꯃꯤ ꯃꯤ ꯆꯥꯗꯕ ꯂꯩꯌꯦ
ꯎꯝ ꯍꯥꯏꯗꯤ ꯃꯤ ꯈꯔꯗꯤ ꯆꯥꯗꯕ ꯂꯩꯌꯦ ꯀꯔꯦꯟ ꯑꯣꯏꯅ ꯆꯥꯕ ꯃꯦꯒꯤ ꯑꯣꯏꯅ ꯆꯥꯕ ꯎꯝ
ꯎ
ꯃꯤꯗꯗꯤ ꯍꯥꯎꯗꯤ ꯍꯥꯎꯗꯣ
ꯎꯝ ꯃꯤꯃꯤꯅꯕꯦꯁꯅꯦ
ꯎꯝ ꯄꯤꯔꯛꯀꯃꯦ ꯃꯤꯒ ꯊꯥꯔꯛꯀꯦ ꯍꯥꯏ
ꯑꯥꯎ ꯑꯗꯨꯗ ꯕꯦꯁꯅꯦ ꯑꯗꯨ ꯄꯥꯝꯃꯦ
ꯍꯝ ꯍꯝꯝ
ꯃꯤꯗꯤ ꯐꯤꯗꯣꯛꯇ ꯆꯒꯦꯝ ꯄꯣꯝꯕꯐꯥꯎ ꯆꯥꯔ ꯂꯩꯔꯤꯅꯦ
ꯑꯥ ꯑꯥ ꯑꯗꯨꯗꯤ ꯆ ꯑꯩꯗꯤ ꯀꯩꯅꯣ ꯄꯔꯨꯛ ꯊꯣꯡꯕꯗꯤ ꯍꯥꯎꯗꯦ
ꯎꯝ ꯎ ꯑꯥ ꯃꯦꯠꯄꯅ ꯈ꯭ꯋꯥꯏꯗꯒꯤ ꯍꯥꯎꯋꯤꯅꯀꯣ
ꯎꯝ ꯑꯗꯨꯅ ꯕꯦꯁꯅꯦ
ꯎꯝ ꯑ ꯌꯥꯥꯥꯟꯗꯤ ꯍꯥꯎ ꯃꯥꯥꯟꯦ ꯍꯦꯅ ꯍꯣꯇꯦꯜ ꯂ ꯂꯩꯁꯨ
ꯈꯪꯗꯦꯗ ꯍꯥꯎ ꯪꯗꯦꯒ
ꯍꯞꯇꯥꯗ ꯀꯌꯥꯔꯛꯇꯤ ꯄꯤꯕ꯭ꯔꯥ ꯑꯍꯥꯎꯕ
ꯁꯥ ꯑꯅꯤꯔꯛꯄꯤ ꯌꯦꯔꯨꯝ ꯑꯅꯤꯔꯛꯄꯤ
ꯍ
ꯑꯗꯨ ꯈꯛꯇꯅꯤꯍꯣꯕ ꯍꯥꯏꯔꯤꯁꯦ
ꯈ ꯌꯥꯔꯦ ꯀꯩꯅꯣ ꯍꯥꯏꯣꯅꯔꯗꯤ
ꯈꯪꯗꯦꯗ ꯑꯌꯥꯝꯕꯅꯗꯤ ꯍꯥꯎꯇꯕꯅꯦ ꯍꯥꯎꯇꯕꯒꯤ ꯀꯩꯅꯣ ꯂꯩꯔꯒ ꯆꯥꯕꯗꯣ ꯍꯣꯇꯦꯜꯗꯒꯤ
ꯎꯝ
ꯍꯤꯟꯖꯥꯎꯒꯨꯝꯕ
ꯑꯣ
ꯎꯝ
ꯍꯥꯟꯅꯗꯤ ꯍꯣꯁꯇꯦꯜ ꯍꯥꯏꯔꯗꯤ ꯗꯥꯜ ꯈꯛꯇꯅꯤꯀꯣ
ꯑ ꯃꯥꯅꯦ ꯗꯗꯥꯒ ꯃꯇꯔ ꯗꯒ ꯃꯇꯔ ꯣꯗꯤꯒ ꯂꯩ
ꯎꯝ
ꯍ
ꯅꯪꯁꯨ ꯃꯔꯛ ꯃꯔꯛꯇ ꯑꯗꯨꯝ ꯄꯤꯕ꯭ꯔꯣꯕ
ꯀ
ꯗꯥꯒꯨꯝꯕ
ꯑꯥꯎ ꯄꯤꯌꯦ ꯑꯁ ꯄꯤꯗ꯭ꯔꯗꯤꯌꯦ ꯀꯔꯝꯕ ꯍꯆꯅ ꯑꯗꯨꯒꯨꯝꯕ ꯄꯤꯗꯕꯅꯣꯅꯦ
ꯎꯝ ꯏꯟꯗꯤꯌꯥꯗꯗꯤ ꯑꯗꯨꯅ ꯀꯃꯟ ꯑꯣꯏꯔꯦꯅꯦ
ꯑ ꯃꯟ ꯗꯤꯁ
ꯎꯝ
ꯎ
ꯍꯥꯎꯑꯣꯣꯏꯗ
ꯑꯗꯨꯁꯨ ꯀꯩꯅꯣ ꯌꯨꯝꯗꯒꯤ ꯐꯖꯅ ꯊꯣꯡꯉꯗꯤ ꯍꯥꯎꯕꯅꯦꯕ ꯑꯗꯨꯕꯨ ꯍꯣꯇ ꯎꯕꯗꯤ ꯍꯥꯎꯗ
ꯎꯝ ꯎꯝ ꯃꯥꯦ ꯀꯥꯟꯗꯦ